ꯍꯥꯏꯀꯣ ꯁꯤ ꯊꯣꯛꯑꯦ ꯁꯤ ꯊꯣꯛꯂꯤꯕ ꯃꯤꯡꯁꯦ ꯑꯁꯤ ꯆꯨꯝꯕ꯭ꯔꯣ ꯅꯪꯒꯤꯁꯦ
ꯑꯍꯥ ꯀꯩꯅꯣꯅꯦ ꯑꯩ ꯍꯣꯔꯦꯟ ꯍꯥꯏꯕꯤꯒꯦ
ꯑꯥ ꯌꯥꯏ ꯌꯥꯏ ꯌꯥꯏ ꯀꯥꯏꯗꯦ ꯀꯥꯏꯗꯦ ꯇꯞꯅ ꯍꯥꯏꯁꯤ
ꯇꯞꯅꯥ ꯇꯨ ꯕꯤ ꯀꯟꯇꯤꯅ꯭ꯌꯨ ꯗꯥ ꯏꯄꯤꯁꯣꯠ ꯏꯄꯤꯁꯣꯠꯇꯥꯍꯥ
ꯎꯝ ꯑꯗꯨꯁꯨ ꯌꯥꯏ ꯅꯪ ꯅꯣꯏꯗꯀꯣ ꯏꯆꯦꯁꯨ ꯄꯥꯟꯕꯅꯦ ꯑꯁꯤꯁꯦ ꯅꯣꯏꯗꯥ ꯍꯣꯏ ꯏꯆꯦ ꯑꯃꯥꯁꯨ ꯅꯣꯏ ꯍꯣꯏ ꯑꯁꯦꯡꯕ ꯄꯣꯛꯃꯤꯟꯅꯕ ꯅꯣꯏꯒꯤꯔꯣꯝꯗ
ꯑꯣ ꯃꯥꯏ ꯒꯣꯠ ꯑꯩ ꯑꯩ ꯑꯩ ꯈꯪꯒꯗꯧꯕ ꯃꯥꯟ ꯅ꯭ꯌꯎꯔꯥ ꯑꯣꯜꯔꯥ
ꯈꯨꯟꯗ ꯅꯠꯇꯦ ꯅꯣꯏ ꯈꯨꯟꯗ ꯅꯠꯇꯦ ꯑꯗꯨꯕꯨ ꯃꯥꯟꯅꯕꯗꯣ ꯂꯣꯟ
ꯑꯠꯁꯥ ꯑꯗꯨꯗꯤ ꯑꯥ ꯃꯋꯥ ꯀꯔꯤ ꯇꯧꯕ꯭ꯔꯥ
ꯃꯋꯥꯁꯤ ꯎꯝ ꯍꯣꯏ ꯍꯣꯏ ꯍꯣꯏ ꯑꯩ ꯍꯥꯏ ꯑꯩ ꯍꯥꯏꯔꯛ ꯃꯥꯁꯦ ꯕꯥꯏꯕꯜꯒꯤ ꯑꯣꯖꯥ ꯃꯥꯜꯂꯦ ꯊꯦꯂꯣꯖꯦꯟ ꯂꯣꯏꯔꯒ ꯀꯣ
ꯀꯔꯝꯕꯗꯣ ꯑꯣꯏꯗꯣꯏꯔ ꯃꯆꯥ ꯂꯩꯈ꯭ꯔꯥꯕ꯭ꯔꯥ
ꯃꯆꯥ ꯂꯩꯈ꯭ꯔꯦ ꯑꯩ ꯍꯧꯖꯤꯛ ꯊꯥꯔꯛꯄꯗꯣ ꯍꯣꯏ
ꯃꯆꯥ ꯂꯩꯈ꯭ꯔꯦ
ꯃꯆꯥ ꯂꯩꯔꯦ ꯃꯥꯒꯤ ꯅꯨꯄꯥꯗꯣ ꯑꯩꯈꯣꯏꯗꯒꯤ ꯅꯠꯇꯦꯗ ꯑꯩꯈꯣꯏꯔꯣꯝꯗꯒꯤ ꯅꯠꯇꯦ ꯇꯣꯡꯉꯥꯜꯂꯦ ꯅꯪ ꯍꯥꯟꯅ ꯊꯕꯛ ꯁꯨꯔꯝꯕꯗꯨ ꯑꯗꯨꯔꯣꯝꯗ
ꯑꯠꯁꯥ ꯑꯠꯁꯥ ꯑꯣ ꯑꯣꯀꯦ ꯇꯨꯕꯤ ꯀꯟꯇꯅꯤꯌꯨ
ꯇꯨꯕꯤꯀꯟꯇꯤꯅꯤꯌꯨ ꯀꯣ ꯍꯣꯔꯦꯟ
ꯑꯣ ꯍꯣꯏ ꯑꯩꯅ ꯊꯕꯛ ꯇꯧꯔꯝꯕ ꯔꯣꯝꯗ ꯑꯣꯏꯗꯣꯏꯕ
ꯍꯣꯏ
ꯑꯆꯥ ꯑꯩꯈꯣꯏ ꯑꯩꯈꯣꯏ ꯈꯨꯟ ꯑꯗꯣ ꯑꯗꯨꯗ ꯀꯥꯈꯤꯕꯁꯨ ꯃꯌꯥꯝ ꯂꯩꯕꯅꯤ ꯍꯣꯏ ꯍꯣꯏ ꯍꯣꯏ ꯑꯁꯥ ꯑꯁꯥ ꯑꯁꯥ ꯑꯁꯥ
ꯌꯥ꯭ ꯇꯥꯔꯦ ꯇꯗꯦ ꯍꯣꯔꯦꯟ ꯑꯁꯤ ꯂꯣꯏꯔꯒ ꯑꯁꯤ ꯂꯣꯏꯔꯒ ꯑꯃꯗ ꯀꯣꯜ ꯇꯧꯕ ꯃꯇꯝꯗ ꯂꯣꯏꯅ ꯍꯥꯏꯕꯤꯒꯦ
ꯍꯣꯏ ꯍꯣꯏ ꯂꯥꯁꯇ ꯏꯅꯛ ꯅꯛ ꯑ ꯂꯩꯔꯝꯗꯅ
ꯎꯝ
ꯀꯅꯥ ꯃꯆꯥ ꯂꯩꯈ꯭ꯔꯦ ꯍꯥꯏꯕ
ꯅꯣꯏ ꯈꯨꯟꯗꯤ ꯑꯣꯏꯔꯝꯃꯣꯏ ꯀꯣ ꯅꯣꯏ ꯈꯨꯟꯗꯤ ꯅꯠꯇꯦ ꯑꯗꯨ
ꯑꯣ ꯑꯣ ꯑꯣ ꯑꯣ ꯑꯁꯥ ꯌꯥꯝ ꯅꯛꯑ ꯂꯩꯔꯝꯃꯤꯅꯦꯍꯦ
ꯎꯝ ꯑꯗꯨꯅꯤ ꯀꯅꯥ ꯈꯪ ꯅꯪꯒꯤ ꯁꯛ ꯎꯔꯗꯤ ꯑꯩ ꯀꯅꯥ ꯅꯪꯕꯨ ꯑꯁ ꯑꯩ ꯅꯪꯕꯨ ꯎꯈ꯭ꯔꯦ ꯍꯥꯏꯔꯛꯄꯁꯨ ꯀꯅꯥ ꯈꯪ
ꯑꯩ ꯅꯪꯕꯨꯗꯤ ꯎꯗ꯭ꯔꯤ
ꯑꯗꯨꯕꯨ
ꯅꯪ ꯇꯨ ꯊꯥꯎꯖꯟ ꯀꯌꯥꯗ ꯇꯨꯋꯦꯜꯐ ꯊꯥꯕ꯭ꯔꯥ
ꯑꯩꯁꯦ ꯇꯨꯊꯥꯎꯖꯟ ꯥꯅꯥꯏꯟꯇꯤꯟꯗꯔꯥ
ꯅꯥꯟꯇꯤꯟ
ꯍꯣꯏ
ꯑꯗꯨꯗꯤ ꯏꯕꯥꯅꯤꯁꯦ ꯀ꯭ꯂꯥꯁ ꯑꯃꯅꯤꯅꯦ
ꯑꯗꯨꯅꯦ ꯅꯥꯏꯟꯇꯤꯟ ꯑꯗꯨꯋꯥꯏꯗ ꯃꯥꯜꯂꯦ
ꯂꯦꯡꯒꯅꯦ ꯑꯗꯨꯗꯤ ꯏꯕꯅꯤ
ꯎꯝ
ꯑꯩꯁꯨ ꯅꯥꯏꯟꯇꯤꯟꯗ ꯊꯥꯕꯅꯦ ꯑꯁ ꯀꯣꯔꯣꯅꯥꯗ ꯆꯦꯟꯕꯅꯤꯅꯦ
ꯑꯣ ꯑꯗꯨꯗꯤ ꯌꯥꯏꯅꯦ
ꯑꯩꯗꯣ ꯇ꯭ꯋꯦꯜꯐ ꯂꯣꯏꯔꯒ ꯑꯟꯗ꯭ꯔꯥ ꯆꯪꯕ ꯑꯩ ꯅꯔꯁꯤꯡ ꯇꯝꯕ ꯑꯗꯨꯒ ꯀꯣꯔꯣꯅꯥꯅ ꯃꯔꯝ ꯑꯣꯏꯔꯦ ꯆꯦꯟꯊꯣꯛꯑꯦ ꯑꯁ ꯑꯗꯨ ꯃꯇꯝꯒꯤ ꯋꯥꯔꯤ ꯂꯤꯒꯦꯁꯦ ꯍꯦ ꯇꯣꯄꯤꯛ ꯐꯖꯕ ꯑꯃꯨꯛꯀ ꯄꯨꯊꯣꯔꯛꯑꯦꯍꯦ
ꯊꯧꯊꯔꯛꯑꯣꯁꯦ ꯇꯖꯔꯒꯦ
ꯑꯩꯗꯣ ꯅ꯭ꯌꯨꯁ ꯇꯥꯕ ꯃꯤ ꯅꯠꯇꯦꯕ ꯑꯗꯨꯕꯨ ꯑꯩꯈꯣꯏꯒꯤ ꯕꯤꯔꯦꯟꯅ ꯂꯧꯕ ꯂꯥꯛꯅꯕꯒꯤꯗꯃꯛꯇ ꯅ꯭ꯌꯨꯁꯁꯦ ꯇꯥꯔꯦꯅꯦ ꯑꯩꯈꯣꯏꯁꯦ ꯑꯩꯈꯣꯏꯕꯨ ꯂꯧꯕꯤꯕ ꯂꯥꯛꯀꯗ꯭ꯔꯥ
ꯑꯌꯨꯛ ꯊꯣꯛꯑꯦ ꯅ꯭ꯌꯨꯁ ꯇꯥꯏ ꯅꯨꯡꯗꯥꯡ ꯊꯣꯛꯑꯦ ꯇꯥꯏ ꯃꯤꯒꯤ ꯂꯝꯗꯤ ꯄꯨꯊꯣꯛꯈ꯭ꯔꯦꯋ ꯑꯗꯨ ꯇꯔꯦꯟ ꯊꯥꯔꯒ ꯄꯨꯊꯣꯛꯈ꯭ꯔꯦꯕ ꯑꯩꯈꯣꯏꯅꯅꯦ ꯑꯩꯈꯣꯏꯒꯤ ꯇꯦꯡ ꯕꯪ ꯍꯥꯟꯅ ꯂꯤꯁꯤꯡ ꯑꯅꯤꯁꯨ ꯄꯤꯕꯤꯔꯛꯑꯦ
ꯑꯥ
ꯇꯧꯕꯅꯤꯈꯣꯏꯈꯣꯏꯁꯦ
ꯑ
ꯑꯗꯨꯒ ꯂꯥꯁꯇ ꯑꯩꯈꯣꯏ ꯃꯅꯤꯄꯨꯔꯗꯒꯤ ꯐꯣꯟ ꯇꯧꯔꯛꯑꯦ ꯅꯣꯏ ꯀꯗꯥꯏꯗ ꯂꯩꯒꯦ ꯑꯩꯈꯣꯏ ꯄꯤꯛ ꯑꯞ ꯇꯧꯕ ꯂꯥꯛꯑꯒꯦ ꯍꯥꯏꯌꯦ ꯑꯩꯈꯣꯏꯗꯣ ꯌꯥꯝ ꯍꯔꯥꯎꯔꯦ ꯍꯥꯏꯅꯅꯦ ꯂꯣꯏ ꯂꯩꯁꯤꯟꯕꯗ ꯂꯣꯏ ꯆꯥꯊꯣꯛꯄ ꯍꯌꯦꯡ ꯆꯠꯂꯅꯤꯅ ꯂꯣꯏ ꯆꯥꯊꯣꯛꯑꯒꯅꯦ ꯑꯩꯈꯣꯏꯁꯦ ꯂꯣꯏꯅꯃꯛ ꯄꯦꯛꯀꯤꯡ ꯂꯣꯏꯔꯒ ꯔꯦꯗꯤ ꯇꯧꯔꯒꯅꯦ ꯉꯥꯏꯔꯒ ꯉꯥꯏꯔꯒ ꯉꯥꯏꯔꯒ ꯕꯥꯁꯁꯦ ꯊꯥꯔꯛꯇ꯭ꯔꯕ
ꯎꯝ
ꯀꯔꯤ ꯇꯧꯕ꯭ꯔꯥ ꯌꯥꯝ ꯅꯨꯡꯁꯤꯌꯦ ꯑꯃꯨꯛꯀ ꯕꯦꯠ ꯂꯣꯏꯅꯃꯛ ꯄꯨꯔꯒ ꯀꯥꯗ ꯀꯥꯏꯑ ꯄꯨꯔꯥ ꯑꯦꯝꯇꯤ ꯆꯥꯅꯉꯥꯏ ꯂꯩꯇ꯭ꯔꯦ ꯂꯣꯏ ꯆꯥꯊꯣꯛꯈ꯭ꯔꯦ ꯑꯂꯦꯝꯦꯝꯕꯅ ꯂꯣꯏ ꯄꯤꯊꯣꯛꯈ꯭ꯔꯦꯕ
ꯑꯥ
ꯍꯣꯟꯗꯣꯛꯈ꯭ꯔꯦꯕ ꯑꯗꯨꯝ ꯑꯃꯨꯛꯀ ꯑꯌꯨꯛ ꯉꯟꯇꯥ ꯂꯩꯕ ꯆꯠꯂꯦ
ꯎꯝ
ꯀꯩ ꯀꯅꯣ ꯌꯥꯝ ꯂꯩꯔꯛꯑꯦ ꯑꯃꯨꯛꯀ ꯑꯃꯨꯛꯀ ꯊꯝꯃꯦ ꯑꯃꯨꯛꯀ ꯁꯦꯝ ꯀꯦꯁ ꯂꯥꯛꯀꯅꯤꯅ ꯇ꯭ꯔꯦ ꯑꯗꯨꯗꯨꯕꯦꯛꯁꯨ ꯑꯗꯨ ꯅꯨꯄꯥ ꯃꯥꯁꯨ ꯌꯥꯎꯋꯦꯕ ꯑꯩꯈꯣꯏ ꯁꯤꯁꯇꯔꯒꯤ ꯃꯅꯥꯎꯅꯨꯄꯥ ꯃꯥꯅ ꯏꯟꯖꯤꯅꯤꯌꯥꯔꯤꯡ ꯇꯥꯝꯃꯦ ꯑꯁꯦꯡꯕꯗꯤ ꯃꯥꯁꯨ ꯄꯨꯟꯕ ꯌꯥꯗꯕꯅꯦ ꯑꯗꯨꯕꯨ ꯃꯅꯤꯄꯨꯔꯁꯦ ꯑꯩꯈꯣꯏ ꯂꯩꯀꯥꯏꯗ ꯌꯥꯝꯗꯦꯕꯀꯣ
ꯎꯝ
ꯑꯗꯨꯒꯤ ꯃꯥꯁꯨ ꯃꯆꯦꯟꯅ ꯀꯧꯔꯛꯑꯒ ꯑꯩꯈꯣꯏꯗ ꯂꯩꯌꯦꯦ ꯊ꯭ꯔꯤ ꯇꯥꯏꯝꯁꯇꯅꯦ ꯕꯥꯁ ꯂꯧꯕ ꯂꯥꯛꯄꯁꯦ ꯑꯩꯈꯣꯏꯁꯦ
ꯑꯗꯣ ꯊ꯭ꯔꯤ ꯇꯥꯏꯝꯁꯇ ꯂꯥꯛꯑꯒ ꯆꯠꯂꯦ
ꯍꯣꯏ ꯕꯥꯁꯇ ꯂꯧꯕ ꯂꯥꯛꯑꯦ ꯕꯥꯁꯅ ꯑꯩꯈꯣꯏ ꯇ꯭ꯔꯦꯟ ꯁꯟꯕꯣꯠ ꯊꯤꯜꯂꯦꯕꯀꯣ
ꯎꯝ
ꯃꯅꯤꯄꯨꯔ ꯃꯌꯥꯝꯗꯣ ꯃꯌꯥꯝꯗꯣ ꯕꯥꯁ ꯈꯨ ꯌꯥꯝꯗꯣ ꯍꯥꯏꯗꯤ ꯑꯟꯗ꯭ꯔꯥ ꯈꯛꯇ ꯂꯩꯕ ꯈꯛꯇꯅꯦ ꯈꯣꯝꯝꯕꯔꯛꯏꯁꯦ ꯕꯥꯁꯇꯣ ꯌꯥꯝꯅ
ꯑꯥ
ꯈꯜꯂꯦ ꯕꯥꯁꯇꯣ ꯑꯗꯨꯒ ꯍꯦꯛ ꯈꯗꯕ ꯗꯅꯦ ꯄꯨꯔꯥ ꯄꯦꯒꯔꯅꯦ ꯑꯩꯈꯣꯏꯅ ꯇꯧꯔꯤꯁꯦ ꯃꯁꯥ ꯃꯁꯥꯒꯤ ꯆꯦꯟꯕꯅꯦꯕ ꯏ ꯌꯧꯅꯕ
ꯆꯦꯇ ꯂꯧꯅꯗ꯭ꯔꯦ ꯑꯗꯣ
ꯇꯤꯛꯀꯦꯠ ꯂꯧꯗꯦ ꯐ꯭ꯔꯤꯅꯦ ꯑꯩꯈꯣꯏ ꯃꯅꯤꯄꯨꯔ ꯒꯣꯚꯃꯦꯟꯅ ꯊꯥꯔꯛꯄꯅꯦꯕ
ꯑ ꯑꯣ
ꯉꯁꯥꯏꯒꯤ ꯁꯦꯠ ꯐꯪꯅꯕ ꯆꯦꯟꯕꯅꯦꯕꯀꯣ ꯑꯩꯈꯣꯏꯁꯦ ꯃꯁꯥ ꯃꯁꯥꯒꯤ ꯂꯥꯒꯦꯁ ꯏꯃꯥꯈꯣꯏꯅꯤ ꯅꯪ ꯀꯩꯝ ꯄꯨꯊꯣꯛꯀꯅꯨ ꯅꯁꯥ ꯌꯎꯔꯗꯤ ꯌꯥꯔꯦ ꯍꯥꯏ ꯑꯗꯨꯕꯨ ꯏꯁꯥꯒꯤ ꯗ꯭ꯔꯦꯁꯁꯤ ꯈꯔ ꯍꯥꯞ ꯌꯥꯗꯦꯅ ꯂꯥꯒꯦꯁ ꯑꯃꯗꯤ ꯆꯤꯡꯉꯤꯗꯅ ꯑꯩꯈꯣꯏꯁꯨ ꯆꯤꯡꯏ ꯆꯤꯡꯏ ꯑꯗꯨꯒ ꯏꯁꯤꯡ ꯕꯇꯣꯜꯁꯨ ꯐꯖꯅ ꯌꯦꯟꯕꯤꯔꯛꯑꯦ ꯑꯩꯈꯣꯏꯗꯣ ꯗꯥꯎ ꯌꯥꯝ ꯌꯥꯏ ꯃꯤꯗꯤ ꯏꯁꯤꯡ ꯄꯤꯗꯕꯒꯤ ꯃꯣꯏꯅ ꯀꯝꯄ꯭ꯂꯦꯟ ꯃꯌꯥꯝ ꯇꯧꯕꯒꯤ ꯑꯩꯈꯣꯏ ꯁꯦꯀꯦꯟꯗ ꯊꯣꯛꯄꯗꯗꯥꯎ ꯌꯥꯕ
ꯑꯥ
ꯑꯩꯈꯣꯏꯗꯤ ꯏꯁꯤꯡ ꯐꯖꯅ ꯄꯤꯔꯛꯑꯦ ꯑꯗꯨꯒ ꯎꯝ ꯑꯆꯥꯄꯣꯠꯁꯨ ꯑꯗꯨꯝ ꯕ꯭ꯔꯦꯛꯐꯥꯁꯀꯤ ꯑꯗꯨꯝ ꯌꯦꯜꯂꯛꯑꯦꯕꯀꯣ
ꯎꯝ
ꯆꯥꯛꯄꯨꯗꯤ ꯍꯥꯎꯇꯦ ꯃꯣꯏꯒꯤꯗꯣ ꯌꯥꯝ ꯑꯩꯈꯣꯏꯗꯤ ꯐꯖꯅ ꯃꯨꯟꯕꯗꯣ ꯆꯥꯏꯅ ꯃꯣꯏꯗꯤ ꯃꯨꯟ ꯐꯥꯗꯕꯤ ꯇꯧꯗ꯭ꯔꯥ
ꯎꯝ
ꯑꯗꯨ ꯄꯤꯔꯛ ꯑꯩꯈꯣꯏꯗꯤ ꯍꯥꯎꯗꯦ ꯑꯗꯣ ꯑꯩꯈꯣꯏꯁꯦ ꯑꯗꯨꯃꯥꯏꯅ ꯇꯧꯔꯒ ꯃꯨꯟꯅꯔꯒ ꯃꯨꯟꯅꯔꯒ ꯆꯦꯂꯒ ꯊꯥꯝꯈꯤꯕꯅꯦꯕ ꯑꯗꯨꯗ ꯂꯥꯁꯇ ꯌꯥꯝ ꯅꯨꯡꯁꯤꯕ ꯃꯥꯂꯤꯒꯤ ꯑꯩꯈꯣꯏꯁꯨ ꯇ꯭ꯔꯥꯏꯞꯁꯦ ꯇꯣꯡꯉꯥꯟꯂꯦ ꯍ ꯗꯤꯁꯇ꯭ꯔꯤꯛꯁꯦ ꯇꯣꯉꯥꯟꯂꯦ ꯑꯃꯅ ꯎꯈ꯭ꯔꯨꯜ ꯗꯤꯁꯇ꯭ꯔꯤꯛ ꯑꯃꯅ ꯇꯃꯦꯡꯂꯣꯡ ꯗꯤꯁꯇ꯭ꯔꯤꯛ ꯑꯃꯅ ꯆꯥꯟꯗꯦꯜ ꯑꯗꯨꯒ ꯑꯍꯣꯝꯗꯨꯅ ꯀꯩꯅꯣ ꯑꯣꯏꯗꯣꯏꯅꯦꯕ ꯃꯣꯏꯔꯥꯡ ꯑꯗꯨꯗ ꯀꯃꯥꯏꯅ ꯇꯧꯕ꯭ꯔꯥ ꯃꯏꯛꯛꯇ ꯄꯥꯏꯔ ꯂꯥꯎꯗꯣꯏꯅꯦꯕꯀꯣ ꯍꯧ ꯃ ꯍꯥꯏꯗꯤ ꯄꯨꯂꯞ ꯄꯣꯟꯂꯗꯤ ꯑꯩꯈꯣꯏꯁꯦ ꯏꯟꯐꯦꯛꯁꯟ ꯑꯗꯨꯗꯒꯤ ꯀꯟꯇ꯭ꯔꯣꯜ ꯌꯥꯝ ꯇꯧꯕꯅꯤꯅ
ꯎꯝ
ꯗꯤꯁꯇ꯭ꯔꯤꯛ ꯗꯤꯁꯇ꯭ꯔꯤ ꯈꯥꯟꯅ ꯀꯥꯎꯧꯗꯣꯏꯅꯤ ꯑꯕ ꯀꯣ ꯌꯥꯝ ꯉꯨꯡꯁ ꯁꯤꯌꯦ ꯑꯗꯨꯒꯤ ꯃꯇꯥꯡꯗꯣ ꯌꯥꯝ ꯏꯃꯣꯁꯅꯦꯜ ꯑꯣꯏꯌꯦ ꯐꯥꯔꯁꯇ ꯎꯈ꯭ꯔꯨ ꯀꯧꯋꯦꯕ ꯍꯣꯏ ꯀꯔꯤ ꯍꯥꯏꯗꯣ ꯑꯩꯈꯣꯏꯗꯒꯤ ꯂꯥꯞꯄꯗꯤ ꯅꯠꯇꯦ ꯂꯥꯞꯇꯕ ꯃꯥꯜꯜꯂꯤꯦꯗ ꯑꯩꯁꯨ ꯈꯪꯗꯦ ꯎꯈ꯭ꯔꯨꯜ ꯍꯥꯏꯔꯒ ꯊꯣꯛꯈ꯭ꯔꯦ ꯑꯩꯈꯣꯏ ꯀꯥ ꯔꯨꯝꯃꯦꯠ ꯑ ꯑꯃ ꯆꯦꯟꯗꯦꯜ ꯍꯥꯏꯔꯒ ꯑꯃ ꯊꯣꯛꯈ꯭ꯔꯦ ꯇꯝꯃꯦꯡꯂꯣꯡ ꯍꯥꯏꯔꯒ ꯑꯩ ꯇ
ꯎꯝ
ꯃꯣꯏꯔꯥꯡꯗꯣ ꯂꯩꯍꯧꯔꯦ ꯑꯗꯨ ꯑꯩ ꯌꯥꯝ ꯑꯗꯨ ꯊꯣꯛꯄꯗꯒ ꯄꯥꯁ ꯃꯁꯥ ꯃꯁꯥꯒꯤ ꯗꯤꯁꯇ꯭ꯔꯤꯛꯅ ꯑꯃꯨꯛꯀ ꯔꯤꯁꯤꯞ ꯇꯧꯕꯗꯣ
ꯑꯣ
ꯑꯌꯥ ꯌꯥꯝ ꯅꯨꯡꯁꯤꯌꯦ ꯑꯗꯨꯗꯣ ꯏꯃꯣꯁꯅꯦꯜ ꯌꯥꯝ ꯑꯣꯏꯑꯦ ꯆꯠꯂꯦ ꯑꯩꯗꯣ ꯑ ꯒꯤ ꯗꯤꯁꯇ꯭ꯔꯤꯛꯇ ꯌꯧꯔꯦ ꯁ꯭ꯀꯨꯜ ꯑꯃꯗ ꯊꯥꯖꯤꯜꯂꯛꯑꯦ ꯑꯩꯅ ꯌꯨꯝꯗ ꯐꯣꯟ ꯇꯧꯔꯒ ꯑꯁ ꯁꯤ ꯆꯥꯅꯤꯡꯉꯦ ꯁꯤ ꯆꯥꯅꯤꯡꯉꯦ ꯁꯤꯅꯤ ꯍꯤꯡꯅꯤꯁꯨ ꯊꯪꯗ ꯌꯥꯝ ꯅꯨꯡꯁꯤꯌꯦ ꯃꯅꯥ ꯃꯁꯤꯡ ꯌꯥꯝ ꯄꯨꯕꯤꯔꯛꯑꯦ
ꯑ ꯑꯣ
ꯑꯗꯨꯗ ꯐꯤꯐꯇꯤꯟ ꯗꯦꯖ ꯂꯩꯔꯝꯃꯦ ꯑꯗꯨꯗ ꯀꯥꯏꯅ ꯌꯥꯗꯕꯒꯤ ꯀꯤꯗꯅ ꯑꯗꯣ ꯑꯩꯈꯣꯏꯗꯣ ꯑꯩꯈꯣꯏ ꯃꯃꯥꯍꯣꯏꯅ ꯂꯩꯀꯥꯏꯗ ꯆꯥ ꯐꯨꯠꯄ ꯔꯤꯀ꯭ꯋꯦꯁ ꯇꯧꯕ ꯑꯣꯏꯔꯝꯅꯦ ꯏꯆꯥꯅꯨꯄꯤꯗꯣ ꯑꯗꯨꯗ ꯑꯗꯣ ꯑꯩꯈꯣꯏꯗꯣ ꯑꯩꯈꯣꯏ ꯑꯩ ꯈꯛꯇ ꯅꯠꯇꯕ ꯃꯤ ꯃꯉꯥꯗꯣ ꯃꯌꯨꯝ ꯄꯨꯅꯤꯡꯉꯥꯏ ꯃꯤ ꯂꯩꯇ꯭ꯔꯕ
ꯎꯝ
ꯃꯥꯒꯤ ꯃꯥ ꯃꯣꯏꯗꯤ ꯇꯝꯂꯣꯡꯗ ꯈꯪꯅ ꯅꯪ ꯇꯝꯂꯣꯡꯗ ꯀꯅꯥꯝꯇ ꯅꯪꯕꯨꯅ ꯀꯣꯔꯣꯅꯥ ꯃꯇꯝꯗ ꯑꯦꯛꯁꯦꯞ ꯇꯧꯔꯣꯏꯅꯦ ꯅꯪꯒꯤ ꯀꯥꯖꯤꯟ ꯑꯣꯏꯔꯦꯁꯨ
ꯆꯨꯝꯃꯦ ꯆꯨꯝꯃꯦ ꯆꯨꯝꯃꯦ ꯑꯗꯨꯗꯤ
ꯇꯧꯗꯦꯕ ꯃꯣꯏꯗꯣ ꯑꯗꯨꯒ ꯈꯨꯟ ꯆꯠꯅꯤꯡꯉꯥꯏꯁꯨ ꯀꯅꯥꯝ ꯀꯅꯥꯝ ꯄꯦꯁꯦꯟꯖꯔꯅ ꯃꯣꯏꯁꯦ ꯄꯨꯅꯤꯡꯉꯥꯏ ꯂꯩꯇ꯭ꯔꯦꯕ
ꯎꯝ
ꯑꯗꯨꯒꯤ ꯑꯩꯗꯣ ꯅꯨꯡꯉꯥꯏꯇꯕꯒꯤ ꯑꯩꯒꯤ ꯏꯃꯥꯈꯣꯏꯗ ꯐꯣꯟ ꯇꯧꯋꯦ ꯏꯃꯥꯟꯅꯕꯤ ꯑꯩꯒ ꯀ꯭ꯋꯥꯔꯦꯟꯇꯥꯏꯟ ꯇꯧꯃꯤꯟꯅꯕ ꯃꯉꯥ ꯂꯩꯌꯦ ꯃꯣꯏꯗꯣ ꯂꯩꯐꯝꯥꯝ ꯂꯩꯇ꯭ꯔꯦ ꯑꯩꯁꯨ ꯑꯩ ꯀ꯭ꯋꯥꯔꯦꯟꯇꯥꯏꯟ ꯇꯧꯕꯗ ꯃꯣꯏꯕꯨꯁꯨ ꯂꯩꯍꯟꯕꯤꯌꯣ ꯍꯥꯏꯕ ꯑꯩꯅ
ꯎꯝ
ꯑꯗꯨꯒꯤꯅꯦꯕ ꯆꯥ ꯐꯨꯠꯂꯤꯗꯣ ꯂꯩꯀꯥꯏꯗ ꯑꯩ ꯈꯛꯇ ꯑꯣꯏꯔꯗꯤ ꯂꯥꯏꯅ ꯃꯦꯅꯦꯖ ꯇꯧꯈ꯭ꯔꯅꯤꯕꯀꯣ ꯏꯃꯥꯟꯅꯕꯤ ꯃꯉꯥ ꯌꯥꯧꯔꯒ ꯃꯤ ꯇꯔꯨꯛꯅꯦꯕ
ꯎꯝ
ꯑꯗꯨꯒꯤ ꯑꯩꯈꯣꯏ ꯗꯥ ꯈꯣꯏꯅ ꯂꯩꯀꯥꯏꯗ ꯔꯤꯀ꯭ꯋꯦꯁ ꯇꯧꯕ ꯃꯥꯜꯂꯦ ꯑꯗꯨꯒ ꯆꯥꯒꯨꯝꯕ ꯐꯨꯠꯄ ꯑꯗꯨꯗ ꯃꯣꯏ ꯁꯥꯡꯕ ꯑꯗꯨ ꯑꯩꯗꯤ ꯈꯪꯗꯦ ꯃꯣꯏ ꯑꯗꯨꯝ ꯂꯩꯀꯥꯏꯒꯤ ꯃꯤ ꯁꯥꯡꯕ ꯂꯥꯛꯑꯦ ꯍꯥꯏꯅꯦ ꯑꯩꯈꯣꯏ ꯊꯥꯗꯣꯛꯄ꯭ꯔꯥ ꯊꯥꯗꯣꯛꯇꯕ꯭ꯔꯥꯗꯣ
ꯍ ꯍꯣꯏ ꯍꯣꯏ
ꯑꯩꯗꯤ ꯈꯪꯍꯧꯗꯦꯕ ꯑꯩꯈꯣꯏꯗꯤ ꯄꯨꯔꯥ ꯑꯩꯈꯣꯏꯁꯦ ꯌꯥꯝ ꯆꯞ ꯆꯥꯋꯦꯕ ꯀ꯭ꯋꯥꯇꯔꯗ ꯑꯣꯏꯕꯒꯤ
ꯎꯝ
ꯏꯃꯥ ꯑꯩꯈꯣꯏꯅ ꯑꯞ ꯏꯁꯇꯦꯌꯔꯗ ꯂꯩꯈ꯭ꯔꯦ ꯑꯩꯈꯣꯏꯒꯤ ꯇꯪꯈꯥꯏ ꯑꯃ ꯕꯥꯠꯔꯨꯝ ꯑꯦꯇꯦꯁ ꯇꯧꯕ ꯔꯨꯝ ꯑꯅꯤ ꯔꯨꯝ ꯑꯅꯤ ꯂꯩꯕ ꯑꯗꯨꯗꯅꯦꯕ ꯑꯩꯈꯣꯏ ꯂꯩꯍꯜꯂꯤꯗꯣ ꯅꯨꯡꯁꯤ ꯁꯤꯌꯦ ꯏꯁꯤꯡꯗꯣ ꯂꯩꯇꯕꯅꯤꯅ ꯃꯣꯏꯅ ꯁꯣꯛꯄꯤꯕꯅꯦ ꯑꯩꯈꯣꯏ ꯄꯦꯔꯦꯟꯁ ꯑꯩꯈꯣꯏꯅ ꯑꯇꯣꯞꯄ ꯆꯥꯕ ꯆꯥꯕ ꯊꯛꯄꯗꯤ ꯑꯣꯀꯦ ꯄ꯭ꯔꯣꯕ꯭ꯂꯦꯝ ꯂꯩꯇꯦꯀꯣ
ꯎꯝ
ꯃꯣꯏꯅ ꯑꯩ ꯑꯩꯈꯣꯏ ꯂꯥꯛꯇ꯭ꯔꯤꯉꯩꯗ ꯆꯦꯡ ꯕꯣꯔꯥ ꯑꯃ ꯌꯦꯔꯨꯝꯒꯨꯝꯕ ꯂꯣꯏ ꯔꯦꯗꯤꯃꯦꯗ ꯊꯝꯕꯤꯔꯝꯃꯦ ꯁꯥ ꯊꯣꯡꯕ ꯅꯨꯃꯤꯠꯇ ꯄꯤꯔꯛꯑꯦ ꯋꯤꯟꯗꯣꯗꯒꯤ ꯑꯗꯨꯕꯨ ꯏꯁꯤꯡ ꯏꯁꯤꯡ ꯏꯁꯤꯡꯁꯦ ꯏꯁꯤꯡ ꯃꯇꯥꯡꯗꯤ ꯈꯔ ꯏꯃꯣꯁ ꯑꯣꯏꯌꯦ ꯑꯗꯨꯒꯤ ꯑꯩꯈꯣꯏꯒ ꯂꯩꯃꯤꯟꯅꯕ ꯀ꯭ꯋꯥꯇꯔꯗ ꯂꯩꯃꯤꯟꯅꯕ ꯃꯣꯏꯅꯁꯨ ꯈꯔ ꯃꯇꯦꯡ ꯄꯥꯡꯉꯦꯕ ꯏꯁꯤꯡ ꯁꯣꯛꯄꯗꯤ ꯃꯤ ꯇꯔꯨꯛꯅꯦ ꯑꯩꯈꯣꯏꯗꯣ
ꯎꯝ
ꯑꯗꯨ ꯑꯩꯈꯣꯏ ꯁꯨꯃꯥꯏꯅ ꯃꯤ ꯇꯔꯨꯛ ꯂꯩꯔꯒ ꯀꯔꯤ ꯇꯧꯕ꯭ꯔꯥ ꯂꯨꯗꯨ ꯉꯥꯛꯇꯅꯦ ꯁꯥꯟꯅꯔꯤꯁꯦ
ꯑꯩꯈꯣꯏ ꯑꯩꯈꯣꯏ ꯑꯩꯈꯣꯏꯗꯣꯝꯁꯨ ꯁꯨꯃꯥꯏꯅ ꯇꯧꯅꯤ
ꯑꯗꯣ ꯏꯃꯥꯟꯅꯕꯤꯗꯤꯅꯦ ꯃꯥꯗꯤ ꯆꯤꯡꯗ ꯆꯠꯄꯒꯤ ꯄꯥꯅꯔ ꯂꯩꯇ꯭ꯔꯕ ꯂꯗ ꯂꯩꯍꯜꯂꯤ
ꯎꯝ ꯎꯝ
ꯅꯨꯡꯗꯤ ꯅꯨꯡꯉꯥꯏꯌꯦꯦ ꯂꯥꯎꯗ ꯂꯩꯍꯜꯂꯦ ꯑꯗꯨꯒ ꯎꯝ ꯃꯥꯒꯤ ꯈꯨꯟꯒꯤ ꯄꯥꯈꯪꯁꯤꯡꯗꯣ ꯈꯔ ꯏꯇꯣꯝꯗ ꯂꯩꯁꯥꯕꯤ ꯑꯣꯏꯕꯒꯤ ꯅꯨꯡꯁꯤꯕꯒꯤꯀꯣ ꯅꯨꯃꯤꯠ ꯈꯔ ꯇꯦꯟ ꯇꯧꯔꯒ ꯂꯩ ꯍꯥꯏꯌꯦ ꯃꯥꯒꯤꯗꯃꯛꯇ ꯅꯨꯃꯤꯠ ꯃꯣꯏꯒꯤ ꯀ꯭ꯋꯥꯔꯦꯟꯇꯥꯏꯟ ꯑꯣꯏꯈ꯭ꯔꯁꯨ
ꯎꯝ
ꯏꯃꯥꯟꯅꯕꯤꯒꯤꯗꯃꯛꯇ ꯃꯣꯏ ꯅꯨꯃꯤ ꯃꯔꯤꯒꯨꯝꯕ ꯑꯦꯛꯁꯇ꯭ꯔꯥ ꯂꯩꯕꯤꯑꯌꯦ ꯑꯗꯨꯒ ꯃꯥꯗꯣ ꯀꯤꯒꯅꯤ ꯍꯥꯏꯅ ꯏꯁꯩ ꯑꯗꯨꯝ ꯁꯛꯄꯤꯌꯦ ꯃ ꯊꯥꯛꯇꯒꯤ
ꯍꯣꯏꯅꯦ ꯂꯩꯁꯥꯕꯤ ꯃꯆꯥ ꯂꯩꯁꯥꯕꯤ ꯃꯊꯟꯗꯅꯤꯀꯣ
ꯍꯣꯏ ꯃꯥꯗꯣ ꯃꯊꯟꯗꯁꯨ ꯑꯣꯏꯕ ꯑꯗꯨ ꯑꯩꯈꯣꯏꯁꯨ ꯂꯥꯛꯑꯁꯨ ꯎꯝ ꯀꯦꯔꯦꯂꯥꯗꯒꯤ ꯂꯥꯛꯄ ꯑꯟꯗ꯭ꯔꯥꯗꯒꯤ ꯂꯥꯛꯄ ꯍꯥꯏꯗ꯭ꯔꯕꯥꯠꯁꯦ ꯄꯨꯟꯍꯟꯗꯕꯅꯦꯕ ꯑꯃꯨꯛꯀ ꯅꯨꯃꯤꯠ ꯃꯠ ꯃꯥꯟꯅꯗꯕꯒꯤ ꯂꯥꯛꯄꯗꯣ ꯑꯗꯨꯒꯤ ꯄꯨꯟꯗꯕ ꯑꯗꯣ ꯃꯤ ꯈꯔꯅ ꯃꯥꯒꯤ ꯄꯤꯔꯨꯞ ꯂꯧꯒꯦꯅ ꯆꯪꯕꯒꯤ ꯑꯃꯨꯛꯀꯁꯨ ꯍꯨꯞ ꯒ꯭ꯔꯨꯞ ꯑꯃꯗ ꯑꯦꯛꯁꯇ꯭ꯔꯥ ꯗꯤꯂꯦ ꯍꯥꯏꯕ ꯃꯣꯏ ꯃꯔꯤ ꯂꯩꯌꯦ ꯌꯥꯝ
ꯂꯧꯁꯤꯟꯕ ꯉꯝꯗꯕ ꯅꯣꯛꯅꯤꯡꯕꯅꯤꯅꯦ ꯑꯗꯨꯗꯤ
ꯃ ꯃꯇꯝꯥꯡꯁꯨ
ꯎ ꯑꯩꯈꯣꯏꯁꯦ ꯗꯥꯎ ꯌꯥꯗꯗꯤ ꯁꯤ